ꯔꯤꯅꯣ
ꯀꯩꯁꯨ ꯇꯧꯗꯤꯌꯦ
ꯊꯕꯛ ꯌꯥꯝ ꯂꯩꯇ꯭ꯔꯕꯣ
ꯍꯥꯥ
ꯊꯕꯛ ꯂꯩꯇ꯭ꯔꯕꯣ
ꯊꯕꯛ ꯌꯥꯝ ꯂꯩ ꯇꯜꯂꯦ
ꯇꯣ ꯀꯩꯅꯣ ꯇꯟꯕ ꯌꯥꯗꯦ
ꯇꯥꯕ꯭ꯔꯣ
ꯆꯥꯛ ꯆꯥꯔꯕꯣ
ꯑꯥ ꯇꯥꯔꯕꯣ
ꯑꯥꯎ
ꯍꯧꯖꯤ ꯀꯤ ꯇꯔꯕ ꯍꯥꯏꯥꯏꯕ
ꯍꯣꯏ ꯍꯣꯏ ꯍꯣꯏ
ꯎꯝ ꯏꯟꯅ ꯀꯩꯗ ꯍꯧꯔꯅꯣ
ꯆꯥꯛ ꯆꯥꯔꯕꯣ
ꯇꯔꯦ
ꯈꯥꯎꯕꯣ
ꯑꯗ
ꯑ
ꯍꯥꯥ
ꯀꯩꯒꯤ ꯍꯥꯎꯗ꯭ꯔꯤꯅꯣꯕ
ꯍꯥꯎꯗ ꯩ ꯅꯅꯦ ꯍꯥꯎꯗꯕꯩꯒꯤ ꯍꯥꯎꯇꯦ ꯍꯥꯏꯕꯅꯤ ꯀꯩꯅꯣ
ꯍ ꯍꯣ ꯍꯥꯏ ꯑꯗꯨ
ꯍꯥꯎꯇ ꯍꯥꯎ ꯍꯔꯁꯨ ꯍꯥꯎꯇ
ꯎ
ꯅꯪꯗꯤ ꯀꯩꯗꯧꯔꯤꯅꯣ
ꯑꯩ ꯉꯁꯥꯏꯒꯤꯗꯣ
ꯎꯝ
ꯇꯋꯦ
ꯇꯨꯝꯅꯤꯡꯗ꯭ꯔꯣ
ꯎꯝ
ꯑ ꯑꯩꯗꯤ ꯇꯝꯅꯤꯡꯉꯟꯅ ꯌꯥꯗꯦ
ꯀꯧꯗ꯭ꯔꯤꯕꯕꯣꯅ
ꯇꯧꯗ꯭ꯔꯔꯤ
ꯀꯔꯝ ꯀꯗ ꯂꯧꯗꯣꯏꯕ
ꯈꯪꯗꯦ ꯍꯣꯔꯦꯟ ꯇꯨꯝꯕ ꯍꯧꯒꯠꯂꯒ ꯇꯧꯗꯣꯏꯅꯤ
ꯎꯝ
ꯇꯜꯂꯦꯕ ꯇꯧꯅꯕ
ꯅ ꯅꯨꯃꯤꯠ ꯀꯌꯥ ꯇꯧꯒꯦꯗꯣ ꯇꯝꯅꯦ ꯇ
ꯑꯁꯤꯤ ꯌꯥꯝꯔꯦꯍꯦ ꯅꯍꯥꯟ ꯇꯧꯔꯕꯅꯦ ꯑꯩꯅ ꯇꯟꯕꯒꯤꯀꯣ
ꯎꯟ
ꯃꯨꯛ ꯇꯥꯎ ꯑꯃꯨꯛ ꯇꯣꯛ ꯑꯃꯨꯛ ꯇꯥꯎ ꯑꯃꯨꯛ ꯇꯣꯛ ꯇꯧꯕꯒꯤ
ꯌꯥꯝ ꯌꯥꯝ ꯍꯥꯞꯄ꯭ꯔꯥ
ꯃꯌꯥꯏꯗ ꯃꯌꯥꯏꯗ ꯃꯣꯏ ꯈꯪꯉꯤꯗꯅ ꯑꯩꯈꯣꯏꯒꯤ ꯊꯨꯅ ꯃꯌꯥꯏꯒꯤꯗꯣ
ꯍꯣꯏ ꯍꯣꯏ
ꯑꯗꯨꯗ ꯀꯨꯟꯊ꯭ꯔꯥ ꯅꯤꯊꯣꯏ
ꯀꯨꯟꯊꯔꯥꯅꯤꯊꯣꯏ
ꯎꯝ
ꯍꯥꯏ ꯑꯃꯃꯝꯗ
ꯍꯣꯏ
ꯑꯗꯨꯗꯤ ꯄꯨꯜꯂꯗꯤ ꯁꯤꯛꯁꯇꯤ ꯍ ꯍꯦꯜꯂꯤꯅꯦ
ꯄꯨꯜꯗꯗꯤ ꯂꯥꯏ ꯑꯍꯨꯝ ꯊꯣꯛꯑꯦꯗꯅ
ꯅꯠꯇꯦ ꯑꯩꯅ ꯍꯥꯏꯕꯗꯤ ꯂꯥꯏ
ꯂꯥꯏ ꯂꯥꯏ ꯑꯃꯗ ꯊꯥꯔꯇꯤ ꯊꯥꯔꯇꯤ ꯇꯨ ꯑꯣꯏ ꯍꯥꯏꯕ
ꯑꯣ ꯑꯣ
ꯒ꯭ꯌꯥꯟ ꯇꯥꯔꯕꯣ
ꯑꯣ ꯇꯥꯔꯦ
ꯑꯗꯨꯃꯥꯏꯅ ꯇꯧꯋꯦ ꯍꯥꯏꯕꯅꯤ
ꯗ
ꯍꯥꯥ
ꯌꯥꯝꯃꯗꯤ ꯐꯖꯒꯗꯣꯏꯕ
ꯐꯖꯕꯅꯦ ꯌꯥꯝꯃꯗꯤ ꯐ ꯌꯥꯝꯅ ꯁꯦꯝꯕ ꯉꯝꯗꯔꯦ ꯋꯥꯏ ꯇꯥꯕ꯭ꯔꯣ ꯃꯇꯝ ꯌꯥꯝ ꯆꯪꯉꯦꯕ
ꯅꯊꯟꯗ ꯂꯩꯕ꯭ꯔꯣ
ꯏꯊꯟꯗ ꯂꯩ ꯅꯪꯗꯤ
ꯅꯨꯡꯉꯥꯏꯔꯦꯅꯦ
ꯅꯪꯗꯤ
ꯑꯩꯗꯤ ꯃꯥꯒ ꯂꯩꯌꯦ
ꯀꯩ ꯍꯥꯏꯕ
ꯅꯣꯏꯃ ꯅꯣꯏꯅꯤ ꯇꯧꯃꯤꯟꯅꯕ꯭ꯔꯣ ꯍꯥꯏꯕ ꯊꯕꯛ ꯇꯣ
ꯃꯥꯅ ꯀꯩꯗꯧꯕ
ꯃꯥꯅ ꯇꯨꯝꯃꯤ
ꯅꯪꯅ ꯊꯕꯛ ꯇꯧꯋꯤ ꯍꯥꯏꯌꯣ
ꯑꯩꯅ ꯊꯕꯛ ꯇꯧꯋꯦ
ꯐꯝꯃꯤ
ꯅꯨꯡꯁ ꯌꯥꯝ ꯁꯥꯏꯌꯦ ꯍꯧꯖꯤꯛ
ꯆꯔꯦ ꯆꯌꯦ ꯑꯃꯨꯛ ꯅꯣꯡ ꯆꯨꯔꯛꯑꯒ ꯑꯃꯨꯛ ꯅꯨꯡꯁꯥꯗ ꯑꯃꯨꯛ ꯊꯧꯔꯛꯑꯦ
ꯑꯝ
ꯅꯣꯡꯁꯨ ꯑꯗꯨꯝ ꯆꯨꯔꯒ ꯂꯩꯔꯗꯤ ꯐꯗꯧꯅꯤ ꯑꯩꯅ ꯈ꯭ꯋꯥꯏꯗꯒꯤ ꯄꯥꯝ ꯑꯩꯅ ꯈ꯭ꯋꯥꯏꯗꯒꯤ ꯄꯥꯝꯕꯁꯦ ꯅꯣꯡ ꯆꯨꯕ
ꯎꯝ
ꯌꯨꯝꯗ ꯂꯩꯔꯗꯤ ꯎꯝ ꯆꯨꯍꯟꯅꯤꯡꯉꯦ ꯑꯗꯨꯕꯨ ꯑꯁꯤꯗ ꯂꯩꯔꯗꯤ ꯆꯨꯍꯟꯅꯤꯡꯏ
ꯀꯔꯤ ꯍꯥꯏꯕꯅꯣ
ꯅꯣꯡꯗꯣ
ꯎꯝ
ꯌꯨꯝꯗ ꯂꯩꯔꯗꯤ ꯈꯨꯟꯗ ꯂꯩꯔꯗꯤ ꯇꯍꯟꯅꯤꯡꯗꯦ ꯍꯥꯏꯕ
ꯅꯪꯒꯤꯈꯣꯟꯁꯦ ꯌꯥꯝ ꯄꯤꯛꯑꯦ
ꯇꯔꯕꯣ ꯍꯧꯖꯤꯛꯗꯤ ꯀꯥꯥꯟ ꯂꯕꯣ
ꯈꯔ ꯌꯥꯝꯗꯤ ꯀꯟꯗꯦ ꯀꯩꯒꯤꯅꯣ ꯉꯁꯥꯏꯗꯤ ꯌꯥꯝ ꯀꯜꯂꯦ
ꯎꯝ ꯀꯟꯒꯅꯤ ꯀꯟꯒꯅꯤ
ꯍꯧꯖꯤꯛꯇꯤ ꯌꯥꯝ ꯄꯤꯌꯦ
ꯍꯧꯖꯤꯛ ꯐꯥꯎ
ꯎꯝ
ꯀꯔꯤ ꯏꯅꯣꯅꯦ
ꯈꯪꯗꯦ
ꯑꯗꯨꯗꯤ ꯍꯧꯖꯤꯛꯁꯨ ꯀꯟꯗ꯭ꯔꯤꯕꯣ ꯍꯧꯖꯤꯛ ꯈꯔ ꯀꯜꯂꯦ ꯈꯤꯇꯪ ꯑꯥ ꯩꯑꯩ ꯁꯤꯗꯪ ꯂꯣꯏ ꯇꯥꯏꯔꯦ ꯀꯩꯅꯩꯅꯣ ꯇꯥꯏꯌꯦ ꯅꯪꯒꯤ ꯈꯣꯟꯖꯦꯟꯗꯦ ꯑꯗꯨ ꯑ ꯂꯣꯏ ꯇꯥꯏꯌꯦ ꯅꯠꯇꯦ ꯑꯩ ꯑꯩ ꯍꯥ ꯀꯩ ꯍꯥꯏꯅꯣ ꯅꯪꯒꯤ ꯈꯣꯟꯖꯦꯟꯗꯤ ꯂꯣꯏ ꯇꯥꯏ ꯍꯥꯏꯕ
ꯅꯠꯇꯦ ꯑꯩ ꯑꯃꯨꯛ
ꯑꯩ ꯑꯃꯨꯛ ꯇꯥꯔꯛꯑꯦꯅ ꯑꯩꯒꯤ ꯈꯣꯟꯁꯦ ꯑꯃꯨꯛ ꯇ ꯇꯥꯔꯦ ꯍꯥꯏꯔꯣ
ꯑꯩꯒꯤ ꯑꯩꯒꯤ ꯑꯩꯅ ꯑꯩꯉꯣꯟ ꯑꯩ ꯑꯩꯒꯤ ꯈꯟꯖꯦꯜ ꯇꯥꯏ ꯍꯥꯏꯕ
ꯑꯥ ꯑꯥ ꯊꯟꯗ ꯇꯥꯏ ꯍꯥꯏꯔꯣ
ꯍꯣꯏ
ꯑꯣ ꯑꯥꯎ ꯅꯣꯏ ꯑꯗꯨꯗꯤ ꯅꯪꯒꯤ ꯈꯣꯟꯖꯦꯟꯗꯣ ꯐꯖꯕꯩꯅꯦ ꯀꯩꯅꯣ
ꯅꯪ ꯀꯩꯅꯣ ꯊꯝꯕ꯭ꯔꯥ ꯌꯥꯗꯦꯀꯣ ꯊꯝꯕ꯭ꯔꯥ
ꯊꯝꯗꯤꯌꯦ ꯍꯧꯖꯤꯛꯇꯤ ꯊꯝꯗ꯭ꯔꯦ
ꯑꯍꯥ
ꯂꯣꯏꯗꯧꯔꯕꯣ ꯅꯪꯒꯤꯁꯦ
ꯋꯥꯠꯂꯤꯗ
ꯌꯥꯝ ꯋꯥꯠꯂꯤ ꯌꯥꯝ ꯋꯥꯠꯂꯤ ꯑꯩꯁꯨ
ꯃꯔꯤ ꯑ ꯃꯔꯤ ꯋꯥꯠꯂꯤ
ꯃꯔꯤꯔꯤ ꯈꯥꯛ ꯇ
ꯃꯔꯤ ꯍꯥꯏꯕꯗꯤ ꯎꯝ ꯅꯥꯀꯟ ꯑꯃꯃꯝ ꯅꯥꯀꯟ ꯃꯔꯤ
ꯐꯤꯗꯨꯕꯨ ꯅꯥꯀꯟ ꯃꯔꯤ ꯊꯣꯛꯄ꯭ꯔꯅꯦ
ꯑꯦ ꯃꯌꯥꯏꯒꯤꯗꯤ ꯂꯣꯏꯔꯦꯕꯀꯣ ꯃꯗꯥꯏ ꯃꯗꯥꯏꯒꯤ ꯎꯍꯔꯂꯤꯕ
ꯑꯩꯁꯨ ꯃꯇꯥꯏ ꯃꯇꯥꯏꯒꯤꯅꯤ ꯇꯧꯔꯤꯁꯦ ꯌꯥꯔꯒꯗꯤ ꯂꯣꯏꯔꯦ ꯃꯥꯏ ꯃ ꯃꯇꯥꯏꯒꯤ ꯇꯧꯔꯤꯅꯦ
ꯅꯪꯒꯤꯗꯣ ꯊꯥꯔꯛꯀꯦ ꯍꯥꯏꯔꯒ ꯊꯥꯁꯤ ꯊꯔꯛꯀꯦ
ꯀꯋꯦꯃꯣ ꯅꯪꯒꯤ ꯈꯣꯟꯖ ꯇꯥꯕꯗ ꯃꯣꯔꯅꯤꯡ ꯁꯤꯡꯅꯔꯛꯄꯅꯦ
ꯎꯝ
ꯍꯧꯖꯤꯛꯇꯤ ꯁꯣꯏꯗꯅ ꯊꯥꯔꯛꯑꯒꯦ
ꯍꯣꯏ
ꯑ ꯑꯣ ꯅꯥꯏ ꯌꯦ ꯇꯣꯝꯁꯨ ꯈꯣꯠ ꯊꯤꯟꯕꯗ ꯂꯣꯏꯔꯦ ꯏ
ꯂꯣꯏ ꯅꯥꯔꯦꯒꯤ ꯃꯇꯨꯡꯨꯡꯗꯣ ꯈꯨꯠ ꯊꯤꯟꯕꯗ
ꯈꯨꯠꯇ ꯌꯥꯝ ꯊꯤꯟꯅꯤꯡꯕ ꯃꯥꯜꯂꯦ
ꯎꯝ
ꯊꯤꯟꯒꯗꯧ ꯊꯤꯟꯒꯗꯧ ꯍꯥꯏꯔꯛꯏ ꯑ ꯊꯤꯡꯅꯤꯡꯕ ꯃꯥꯜꯂꯦ ꯀꯩ ꯃꯈꯣꯟꯅꯣ ꯅꯪꯒꯤꯗ ꯈꯇꯛ ꯈꯇꯛ ꯈꯇꯛ ꯈ ꯈ ꯇꯧꯏ ꯀꯩꯅꯣ
ꯇꯧꯕ꯭ꯔꯣ
ꯎꯝ
ꯑꯩꯒꯤ ꯀꯩꯅꯣ ꯃꯈꯣꯅꯤ ꯐꯤꯒꯤ
ꯎꯝ ꯍ ꯥꯏꯔꯒꯅꯦ
ꯍꯧꯖꯤꯛꯁꯨ ꯇꯥꯔꯤꯕꯣ
ꯗ꯭ꯔꯦ ꯇꯥꯊꯔꯦ ꯇꯥꯗꯔꯦ ꯑꯩꯉꯣꯟꯗꯁꯨ ꯇꯥꯕ꯭ꯔꯣ
ꯁꯥꯗꯦ
ꯑ ꯆꯍꯤꯁꯦ ꯂꯣꯏꯗꯧꯔꯦ
ꯀꯔꯤꯌꯦ
ꯆꯍꯤ ꯂꯣꯏꯗꯧꯔꯦꯕ
ꯎꯝ ꯌꯥꯝ ꯊꯨꯏꯀꯣ
ꯌꯥꯝ ꯆꯑꯦ ꯁꯤ ꯆꯍꯤꯁꯦ ꯈꯪꯗꯦ ꯀꯃꯥꯏꯅ ꯇꯧꯕꯖꯥꯠꯅꯣ ꯌꯥꯝ ꯆꯨꯑꯦ
ꯎꯝ ꯎꯝ
ꯅꯨꯡꯊꯤꯟꯒꯤ ꯆꯔꯥ ꯋꯥꯠꯂꯕꯣ ꯅꯪ
ꯏꯟꯁꯥꯡ ꯍꯥꯎꯗꯕꯒꯤ ꯋꯥꯟꯗ꯭ꯔꯦ
ꯅꯪꯁꯨ ꯁꯨꯅꯦ ꯑꯩ ꯏꯊꯟꯗ ꯅꯠꯇꯦ
ꯀꯔꯤꯦ
ꯑꯩ ꯏꯊꯟꯗ ꯅꯠꯇꯦꯕ
ꯅꯪꯗꯨꯁꯨ ꯌꯥꯎꯋꯦꯕ ꯀꯩꯃ ꯊꯦꯅꯣ
ꯉꯁꯥ ꯍꯥꯏꯔꯤꯕ
ꯏꯀꯈꯔꯃ ꯍꯪꯒꯥ
ꯎꯝ ꯎꯝ
ꯅ ꯑꯃꯨꯛ ꯀꯥꯎꯈ꯭ꯔꯦ ꯑꯩꯒꯤ ꯀꯣꯐꯁꯨ ꯌꯥꯕꯅꯦ
ꯀꯣꯛ ꯇꯣ ꯍ ꯈꯔ ꯈꯔ ꯈꯤꯇꯪ ꯍꯥꯏꯕꯗꯣ ꯀꯣꯛꯄ ꯈꯤꯇꯪ
ꯀꯣꯛ ꯇꯣ ꯀꯃꯥꯏꯅ ꯇꯧꯋꯦ ꯍꯥꯏꯕ
ꯀꯣꯛꯇ ꯈꯤꯇꯪ ꯍꯥꯏꯕꯗꯣ ꯈꯪꯗ꯭ꯔꯣ
ꯎꯝ ꯀꯥꯎꯣ ꯈꯈꯤꯇꯪ ꯈꯥꯟꯗꯂ
ꯁꯤꯤꯟꯃꯥꯗ ꯌꯥꯎꯗꯨꯣ
ꯀꯩꯅꯣ ꯑꯩꯁꯗꯤꯌꯦ
ꯎꯝ ꯀꯩꯩꯅꯣꯒ ꯀꯣꯛꯇ ꯈꯤꯇꯪ ꯍꯥꯏꯕꯗꯨꯣ ꯈꯪꯗ꯭ꯔꯣ
ꯈꯪꯗꯦ